ꯑ
ꯏꯧꯔꯒ
ꯇꯧꯗꯦ ꯅꯪꯗꯤ
ꯆꯞ ꯆꯥꯔꯕꯣ
ꯍꯣꯏ ꯆꯥꯈꯦ ꯅꯪꯗꯤ
ꯆꯥꯔꯦ ꯑꯩꯁꯨ ꯀꯔꯤꯃꯊ ꯆꯥꯕꯤꯈ꯭ꯔꯒꯦ ꯉꯁꯤꯗꯤ
ꯉꯁꯤꯗꯤ ꯎꯇꯤ ꯆꯥꯏꯌꯦ ꯅꯣꯏꯗꯤ
ꯎꯇꯤ ꯍꯥꯎ ꯑꯣꯏꯅ ꯑꯩꯈꯣꯏꯗꯤ ꯁꯥꯎꯒꯔꯤ ꯑꯣꯏꯅ ꯆꯥꯏ
ꯁꯧꯒ꯭ꯔꯤ ꯁꯧꯒ꯭ꯔꯤꯁꯨ ꯍꯥꯎꯋꯦꯅꯦ
ꯎꯝ ꯁꯇ ꯅꯪ ꯍꯃꯤꯅꯤꯒ ꯍꯥꯇꯦ
ꯀ꯭ꯔꯤ ꯀ꯭ꯔꯤ ꯇꯧꯕ꯭ꯔꯣ ꯑꯦ ꯑꯩꯕꯨꯗꯤ ꯑꯗꯨꯝ ꯐꯝꯃꯒ ꯂꯩꯔꯤꯗ ꯃꯄꯥꯟꯗ
ꯁ ꯀꯗꯁꯦ
ꯍꯣꯏ ꯌꯥꯝ ꯁꯥꯏ ꯍꯧꯖꯤꯛꯀꯥꯟ ꯌꯥꯗ꯭ꯔꯦ
ꯎꯝ ꯆꯠꯊꯣꯛꯑꯣꯏꯗ꯭ꯔꯣ ꯉꯁꯤ ꯌꯨꯝꯗ ꯂꯩꯗꯣꯏꯔꯣ
ꯍꯣꯏ ꯌꯨꯝꯗ ꯑꯗꯨꯝ ꯂꯩꯅꯤꯗ ꯉꯁꯤꯕꯨꯗꯤ
ꯑꯥ ꯌꯥꯝ ꯅꯨꯡꯉꯥꯏꯅꯦ
ꯍꯣꯏ ꯅꯪꯗꯤ
ꯑꯩ ꯉꯍꯥꯛ ꯂꯩꯔꯗꯤ ꯀꯣꯏꯕ ꯆꯠꯀꯅꯤ
ꯌꯨ ꯅꯨꯡꯉꯥꯏꯌꯦꯅꯦ ꯅꯣꯏꯗꯤ
ꯅꯨꯡꯉꯥꯏꯇꯦꯗ ꯉꯁꯤ ꯈꯇꯪꯗ ꯑꯩꯁꯨ
ꯑꯆꯥ ꯀꯣꯏꯒꯗꯧꯕꯅꯦ ꯅꯨꯡꯉꯥꯏꯅꯤꯉꯥꯏꯒꯤ ꯁꯥꯕꯅꯤꯅꯀꯣ ꯃꯐꯝ ꯏꯪ ꯏꯪꯕꯗ ꯈꯔ ꯏꯪ ꯏꯪꯕ ꯃꯐꯝꯗꯀꯣ ꯊꯤꯔꯣꯏ
ꯈꯔ ꯏꯪꯕ ꯃꯐꯝ ꯅꯨꯡꯁꯤꯠ ꯀꯨꯝꯕ ꯃꯐꯝꯗ ꯉꯁꯤꯗꯤ ꯀꯣꯏꯕ ꯆꯠꯁꯤꯔꯥꯅ ꯇꯧꯕ
ꯑꯣ ꯅꯨꯡꯉꯥꯏꯅꯦ ꯅꯣꯏꯗꯤ
ꯀꯔꯤ ꯀꯔꯤ ꯇꯧꯔꯒ ꯂꯩꯕꯣ ꯅꯪꯗꯤ
ꯀꯩꯁꯨ ꯇꯧꯗꯦꯗ ꯑꯗꯨꯝ ꯄꯪꯆꯥ ꯆꯥꯔꯒ ꯄꯪꯂꯩ ꯂꯩꯌꯦ ꯑꯗꯨꯝ
ꯌꯥꯝ ꯅꯨꯪꯉꯥꯏꯌꯦꯅꯦ ꯑꯗꯨꯗꯤ
ꯆꯠꯇꯦ ꯑꯩꯈꯣꯏꯁꯦ ꯁꯤꯔꯣꯝꯗ ꯑꯗꯨꯝ ꯍꯣꯁꯇꯦꯜꯒꯨꯝꯕꯗ ꯂꯩꯕꯒꯤꯀꯣ ꯌꯨꯝꯗꯗꯤ ꯌꯥꯝ ꯂꯥꯞꯈ꯭ꯔꯦ ꯌꯨꯝꯗꯒꯗꯤ ꯂꯩꯇ꯭ꯔꯦ ꯑꯩꯈꯣꯏ
ꯎꯝ
ꯅꯪꯗꯤ ꯀꯣꯂꯦꯖꯀꯨꯝꯕ ꯀꯔꯤ ꯀꯔ ꯑꯃ ꯆꯠꯇ꯭ꯔꯣ
ꯑꯩꯗꯤ ꯆꯠꯇꯔꯦ
ꯑꯍꯣ ꯂꯣꯏꯈ꯭ꯔꯕ꯭ꯔꯣ ꯅꯪꯗꯤ
ꯂꯣꯏꯕꯒꯤ ꯑꯃꯨꯛ ꯂꯧ ꯂꯣꯝꯗ ꯑꯃꯨꯛ ꯑꯣꯟꯁꯤꯜꯂꯦ
ꯐꯩꯌꯦ ꯐꯩꯌꯦ ꯅꯨꯡꯉꯥꯏꯕꯅꯦꯀꯣ ꯃꯔꯝꯗꯁꯨꯨꯝ ꯑꯗꯨꯒꯨꯝꯕꯁꯨ ꯅꯨꯡꯉꯥꯏꯕꯖꯥꯠꯅꯤ
ꯂꯧ ꯂꯧꯗ ꯑꯣꯏꯅ ꯍꯣꯠꯅꯔꯦ
ꯃꯥꯅꯦ ꯃꯥꯅꯦ
ꯎꯝ
ꯅꯨꯡꯉꯥꯏ ꯑꯗꯨꯝ ꯅꯨꯡꯁꯥ ꯄꯥꯛꯁꯥꯗꯔꯗꯤ ꯂꯧ ꯆꯠꯄꯁꯨ ꯑꯗꯨꯝ ꯃꯈꯜꯃ ꯅꯨꯡꯉꯥꯏꯌꯦꯀꯣ ꯅꯨꯡꯁꯤꯠꯀꯨꯝꯕ ꯁꯤꯠꯂꯥꯗꯤ
ꯍꯣꯏ ꯅꯨꯡꯉꯥꯏꯌꯦ
ꯎꯝ ꯀꯔꯤ ꯀꯔꯤ ꯇꯧꯕ꯭ꯔꯣ ꯍꯧꯖꯤꯛꯀꯥꯟꯗꯤ ꯅꯪꯗꯤ
ꯇꯧꯗꯦ ꯑꯗꯨꯝ ꯂꯩꯌꯦ
ꯑꯣ ꯌꯨꯝꯗ ꯑꯗꯨꯝ ꯂꯩꯕꯗꯣ ꯅꯨꯡꯉꯥꯏꯕ꯭ꯔꯣ
ꯑꯥꯎ ꯅꯨꯡꯉꯥꯏꯌꯦ ꯍꯟꯗꯛꯇꯤ ꯂꯧ ꯑꯗꯨꯝ ꯆꯠꯂꯦ ꯑꯩꯁꯦ
ꯑꯣ ꯉꯁꯤꯁꯨ ꯆꯠꯅꯤꯡꯉꯥꯏꯔꯣ
ꯉꯁꯤꯗꯤ‌ ꯆꯠꯇꯔꯦ
ꯑꯣ
ꯉꯁꯤꯁꯦ ꯀꯣꯏꯕ ꯆꯠꯀꯦꯅ ꯂꯧ ꯆꯠꯇꯔ꯭ꯕ ꯉꯁꯤꯁꯦ
ꯑꯆꯥ ꯑꯆꯥ ꯐꯩꯌꯦ ꯐꯩꯌꯦ
ꯇꯥꯅꯦ
ꯎꯝ ꯀꯣꯏꯊꯣꯛꯒꯗꯧꯕꯅꯦ ꯌꯨꯝꯗ ꯑꯗꯨꯝ ꯂꯩꯕꯁꯨ ꯅꯨꯡꯉꯥꯏꯇꯦꯅ ꯀꯣꯏꯊꯣꯛꯔꯒꯅ ꯅꯨꯡꯉꯥꯏꯅ
ꯂꯩꯃꯜꯂꯁꯨ ꯎꯝ ꯀꯣꯛꯁꯦ ꯒ꯭ꯌꯥꯟ ꯊꯣꯛꯇꯦꯗ ꯌꯨꯝꯗ ꯈꯛꯇꯪ ꯂꯩꯃꯟꯕꯒꯤ ꯃꯄꯥꯟ ꯈꯔ ꯈꯔ ꯊꯣꯛꯑ ꯗꯤ ꯏꯁꯥꯁꯨ ꯈꯔ ꯅꯨꯡꯉꯥꯏꯌꯦ ꯋꯥ
ꯨꯗꯨꯅꯦ ꯗꯨꯅꯦ ꯎꯝ ꯃꯅꯨꯡꯗ ꯂꯩꯃꯟꯗꯗꯤ ꯄꯪꯕꯨ ꯄꯪꯂꯛꯈ꯭ꯔꯦ
ꯍꯣꯏ ꯄꯪꯁꯤꯟꯕꯅꯦ ꯂꯩꯃꯜꯕꯁꯦ ꯌꯨꯝꯗꯀꯣ
ꯍꯣꯏ ꯍꯣꯏ ꯀꯔꯤꯗ ꯁꯥꯟꯅ ꯁꯥꯕꯒ
ꯎꯝ ꯃꯊꯟꯇ ꯂꯩꯕ꯭ꯔꯣ ꯀꯅꯥ ꯀꯅꯥ ꯂꯩꯒꯦꯅ ꯑꯗꯨꯖꯤꯁ
ꯆ ꯆꯥꯕꯤ ꯃꯌꯥꯝ ꯀꯨꯏꯔ ꯂꯩꯔꯤ ꯑꯩꯈꯣꯏ ꯃꯄꯥꯟꯗ ꯐꯝꯃꯒ ꯀꯣ
ꯑꯥ
ꯁꯥꯕꯅꯤꯅ ꯎꯝ
ꯁꯤꯡꯖꯨꯒꯨꯝꯕ ꯁꯦꯝꯃꯒ ꯇꯥꯛꯑꯣꯅꯦ ꯅꯨꯡꯉꯥꯏꯕꯅꯤꯅꯦ
ꯀꯔꯤ ꯄꯨ꯭ꯔꯣ
ꯅꯣꯏꯗ ꯁꯤꯡꯖꯨꯒꯨꯝꯕ ꯁꯦꯝꯃꯒ ꯇꯥꯔꯒ ꯂꯩꯌꯨ ꯍꯥꯏꯕ ꯅꯨꯡꯉꯥꯏꯕꯅꯦ ꯍꯥꯏꯕ
ꯍꯣꯏ ꯑꯗꯨꯕꯨꯗꯤ ꯑꯁ ꯂꯥꯏꯔꯤꯛ ꯂꯥꯛꯇꯕꯤꯒꯤꯀꯣ ꯍꯧꯖꯤꯛ ꯍꯧꯖꯤꯛꯇꯤ ꯀꯅꯥꯁꯨ ꯃꯅꯨꯡꯗ ꯂꯩꯅꯅꯤꯡꯗ꯭ꯔꯦ ꯊꯃꯟꯕꯒꯤ ꯑꯩꯈꯣꯏꯁꯦ ꯎ ꯋꯥꯅꯥ ꯎꯅꯥ ꯎꯒꯨꯝꯕꯁꯨ ꯂꯩꯇꯦ ꯁꯤꯋꯥꯏꯗꯤ ꯌꯨꯝ ꯅꯠꯇ ꯂꯩꯕꯒꯤ
ꯑꯥ ꯑ
ꯁꯕꯅ ꯁꯕꯅꯗꯣꯣꯔꯦ
ꯎꯄꯥꯝꯕꯤ ꯍꯧꯗꯕꯅꯤꯅ ꯁꯥꯔꯦ ꯈꯨꯟꯗꯒꯨꯝꯕ ꯌꯨꯝꯗꯒꯨꯝꯕ ꯑꯣꯏꯔꯗꯤ ꯈꯔ ꯅꯨꯡꯉꯥꯏꯕꯅꯤ ꯎꯄꯥꯝꯕꯤ ꯍꯥꯎꯕꯅꯤ ꯅꯨꯡꯁꯤꯠ ꯑꯐꯕ ꯐꯪꯕꯅꯤꯅ ꯏꯁꯁꯨ ꯐꯔꯦ ꯍꯛꯆꯥꯡꯁꯨ ꯅꯨꯡꯉꯥꯏꯔꯦ ꯂꯩꯕꯁꯨ ꯅꯨꯡꯉꯥꯏꯔꯦ
ꯍꯥꯏꯀꯣ ꯅꯨꯡꯁꯤꯠ ꯁꯦꯝꯕ ꯇꯥꯔꯒ ꯅꯨꯡꯉꯥꯏꯅ ꯊꯕꯛꯁꯨ ꯑꯗꯨꯝ ꯊꯕꯛꯁꯨ ꯈꯔ ꯇꯧꯔꯗꯤ ꯍꯛꯆꯥꯡꯁꯨ ꯐꯅꯉꯥꯏꯗꯋꯥꯏꯗꯒꯤ ꯁꯤꯗꯗꯤ
ꯍꯣꯏ
ꯌꯥꯗ꯭ꯔꯦ ꯌꯥ꯭ꯔꯦ ꯁꯤꯟꯇꯦꯛꯁꯇꯤ ꯇꯔ ꯇꯔꯥ ꯃꯥꯟꯒꯦ ꯇꯧꯔꯝꯈ꯭ꯔꯦ ꯁꯥꯕꯒ ꯀꯔꯤ ꯀꯥ ꯑꯣꯏꯏꯕꯒ
ꯑꯥ ꯍꯣꯏ
ꯂꯩꯌꯨꯒꯥ ꯉꯝꯗ꯭ꯔꯦ ꯁꯣ ꯊꯣꯛꯅꯉꯥꯏ ꯋꯥꯂꯤꯕ꯭ꯔꯣ ꯅꯪꯗꯤ
ꯑ ꯉꯥꯏꯍꯥꯛ ꯂꯩꯈꯤꯅꯤ
ꯑꯣ ꯑꯣ
ꯏꯔꯨ ꯂꯨꯊꯣꯛꯑꯒ ꯍꯣꯔꯦꯟ ꯈꯔꯥ ꯎꯝ ꯅꯨꯡꯁꯥ ꯈꯔ ꯅꯦꯝꯊꯕ ꯀꯥꯟꯗ ꯑꯣꯏꯅ ꯆꯠꯀꯦꯅ ꯇꯧꯕ ꯍꯧꯖꯤꯀꯤ ꯁꯃꯟꯗꯅ
ꯏꯁ ꯂꯣꯏꯔꯦ ꯍꯧꯖꯤꯛ ꯊꯣꯛꯑꯣꯏꯗꯤꯀꯣ ꯍꯨꯃꯥꯡꯅ ꯂꯣꯏꯔꯦ ꯏꯔꯨꯕ ꯀꯟꯅꯗꯦꯀꯣ ꯍꯧꯖꯤꯛ ꯃꯇꯝ
ꯁꯥꯃꯟꯗꯅ ꯏꯔꯨ ꯂꯨꯕꯤꯔꯁꯨ ꯀꯥꯟꯅꯗꯦꯅꯤ
ꯗꯨ ꯑꯗꯨꯅꯦ
ꯍꯦꯛ ꯂꯨꯕ ꯂꯣꯏꯔꯒ ꯐꯤꯔꯣꯜ ꯁꯦꯠꯆꯤꯜꯂꯗꯤ ꯍꯨꯃꯥꯡꯅ ꯑꯃꯨꯛ
ꯗꯨꯅꯦ ꯏꯁ ꯃꯥꯡꯒ ꯀꯔꯤ ꯀꯔꯒꯥ ꯌꯥꯝꯃꯦ ꯃꯥꯟ ꯇꯥꯗ꯭ꯔꯦ
ꯍꯣꯏ ꯏꯁꯤꯡꯅ ꯇꯥꯡꯕꯒ ꯁꯥꯅ ꯁꯥꯕꯒ ꯂꯣꯏꯔꯦ
ꯑꯗꯨꯅꯦ ꯍꯣꯏ ꯌꯥꯗ꯭ꯔꯦ ꯀꯅꯥ ꯀꯅꯥ ꯂꯩꯕ꯭ꯔꯣ ꯅꯣꯏꯗꯤ
ꯑꯩꯗꯤ ꯍꯧꯖꯤꯛꯇꯤ ꯀꯗ ꯂꯩꯌꯦꯅꯦ
ꯑꯣ
ꯀꯩ ꯀꯩꯗꯤ ꯂꯥꯎ ꯔꯣꯏ ꯆꯠꯈꯔꯦ ꯑꯩ ꯏꯊꯟ ꯇꯥ ꯌꯨꯝ ꯂꯩꯍꯧ ꯌꯦꯅꯦ ꯉꯁꯤꯗꯤ
ꯑꯆꯥ ꯂꯥꯏ ꯂꯥꯛꯄ꯭ꯔꯣ ꯅꯣꯏꯗꯤ
ꯂꯥꯏ ꯂꯛ ꯑꯦ ꯍꯣꯏ
ꯐꯦꯟ ꯊꯥꯔ ꯅꯣꯏ ꯂꯩꯔꯝꯅꯤꯅꯦꯀꯣ
ꯍꯥꯥ
ꯐꯦꯟ ꯊꯥꯔꯒ ꯅꯣꯏꯅ ꯂꯩꯔꯝꯒꯅꯤꯕ ꯅꯣꯏꯗꯤ
ꯑ ꯐꯦꯟ ꯊꯥꯏꯌꯦ ꯐꯦꯟꯁꯨ ꯊꯥꯕ ꯃꯇꯝꯗ ꯈꯛꯇꯪꯗ ꯑꯃꯨꯛ ꯃꯨꯠ ꯊꯠꯂꯗꯤ ꯍꯦꯟꯅ ꯁꯥꯏꯅꯦ
ꯑꯗꯨꯅꯦ ꯊꯥꯔꯒ ꯃꯨꯊꯠꯂꯗꯤ ꯍꯦꯟꯅ ꯁꯥꯕꯒꯨꯝ ꯇꯧꯋꯦꯀꯣ
ꯍꯦꯟꯅ ꯁꯥꯕꯅꯤ
ꯑꯗꯨꯅꯦ ꯎꯄꯥꯏ ꯂꯩꯇ꯭ꯔꯦ ꯁꯥꯕ ꯁꯥꯕ ꯍꯦꯟꯅ ꯁꯥꯖꯤꯟꯕ
ꯎꯝ ꯑꯃꯨꯛ ꯊꯥꯗ꯭ꯔꯁꯨ ꯁꯥꯕ
ꯑꯗꯨꯅꯦ ꯑꯗꯨꯅꯦ ꯇꯧꯐꯝ ꯈꯪꯕ ꯈꯪꯗ꯭ꯔꯦ
ꯎꯝ ꯇꯧꯐꯝ ꯂꯛꯐꯝ ꯈꯪꯗꯦ ꯁꯥꯃꯟꯗꯅ
ꯎꯝ ꯈꯪꯕ ꯉꯗ꯭ꯔꯦ ꯁꯥꯕꯁꯨ ꯎꯝ ꯃꯩ ꯆꯥꯛꯄ ꯀꯨꯝ ꯃꯩ ꯆꯥꯛꯈ꯭ꯔꯦ
ꯔꯨꯝ ꯃꯅꯨꯡꯗ ꯀꯁꯦ ꯂꯩꯕ ꯌꯥꯗꯦ ꯃꯩ ꯇꯤꯛꯄꯗꯧꯅ
ꯗꯨꯅꯦ
ꯀꯥꯒꯁꯦ
ꯆꯠꯂꯒ ꯂꯩꯔꯦ ꯔꯨꯝ ꯃꯅꯨꯡꯗꯔꯗꯤ
ꯍꯣꯏ ꯅꯨꯡꯁꯤ ꯅꯨꯡꯁꯥ ꯆꯪꯗ꯭ꯔꯕꯅꯤꯅ ꯔꯨꯝꯁꯦ ꯐꯦꯟꯅ ꯈꯤꯇꯪ ꯏꯪꯍꯜꯂꯕꯅꯤꯅ ꯐꯦꯟ ꯃꯈꯣꯟꯁꯨ ꯑꯃꯨꯛ ꯇꯥꯅꯤꯡꯗꯕ
ꯍꯣꯏꯗꯨꯕꯨꯗꯤꯒꯣ ꯎꯝ ꯏꯃꯗꯁꯣ ꯄꯦꯟꯕꯒꯣꯟ ꯎꯝ ꯎꯝ ꯎ ꯄꯦꯟꯕꯒꯨꯝ ꯇꯧꯕ ꯁꯥꯃꯟꯕꯁꯨ
ꯍꯣꯏ ꯅꯪꯗꯤ ꯕꯣꯜꯒꯨꯝꯕ ꯌꯦꯡꯗꯕ꯭ꯔꯣ
ꯑꯦ ꯌꯦꯡꯉꯦ ꯌꯦꯡꯨꯔꯁꯨ ꯄꯥꯛ ꯌꯦꯡꯗꯦꯗ ꯇꯨꯝꯅꯤꯡꯃꯟꯗꯅ ꯍꯤꯡꯒꯨꯝꯕ ꯉꯥꯁꯦꯀꯣ ꯏ ꯇꯟ ꯇꯟꯝꯕꯔ ꯀꯔꯃ ꯑꯣꯄꯥꯥꯎ ꯌꯦꯅꯤ꯭ꯔꯦ
ꯑꯌꯨꯛ ꯄꯨꯡ ꯀꯌꯥ ꯀꯌꯥꯗ ꯍꯧꯒꯠꯅꯒꯦ ꯅꯣꯏꯒꯤ
ꯑꯩꯈꯣꯏꯁꯦ ꯑꯌꯨꯛꯛꯇ ꯐꯥꯏꯚ ꯐꯤꯐꯇꯤꯗꯨꯋꯥꯏꯒꯨꯝꯕꯗ ꯍꯧꯒꯠꯅꯤ ꯑꯩꯗ
ꯌꯥꯝ ꯑꯂꯤ ꯍ
ꯎꯝ
ꯑꯣ ꯑꯩꯒꯤ ꯉꯟꯅ ꯍꯧꯒꯠꯄꯁꯦ ꯉꯝꯗꯦꯅꯦ
ꯍꯣꯏ ꯁꯥꯕꯒꯁ ꯇꯨꯝ ꯄꯦꯅꯗ ꯍꯧꯁꯤ ꯀꯥꯟꯁꯤꯒ ꯇꯗꯤ ꯅꯠꯇꯅ ꯌꯥꯗꯔꯦ ꯍꯔꯁꯤꯀꯥꯟ
ꯉꯟ ꯉꯟꯅ ꯍꯧꯒꯠꯄꯗꯨꯣ ꯐꯩꯌꯦ
ꯍ ꯑꯗꯨꯅꯦ
ꯃꯅ ꯍ ꯍ ꯍ
ꯑꯗꯨꯗꯨꯅꯦ ꯐꯦꯟ ꯊꯥꯔ ꯑꯗꯨꯝ ꯇꯨꯝꯕꯗꯤꯒꯣ ꯍꯧꯒꯠꯅꯤꯉꯥꯏ ꯈꯪꯗ꯭ꯔꯦ ꯎꯝꯅꯤ
ꯁꯦꯡꯅ ꯍꯧꯒꯠꯃꯟꯕꯒꯤꯗ ꯈꯪꯗ꯭ꯔꯦ ꯏꯁꯥꯁꯦ ꯊꯒꯜꯂꯗꯤ ꯌꯥꯝꯅ ꯀꯩꯅꯣ
ꯍ ꯍꯣꯏ ꯅꯅꯥ ꯕꯨꯛꯃꯥꯏ ꯇꯧ ꯏꯒꯣ ꯇꯨꯝꯜ ꯂ
ꯑꯥ ꯍꯣꯏ ꯑꯗꯨꯃꯥꯏꯅ ꯇꯧꯋꯦ
ꯑ ꯏꯁꯥꯥꯁꯦ
ꯂꯃꯤ ꯊꯥꯁꯅ ꯍꯗꯤ ꯆ ꯌꯥꯡꯕꯅꯦ ꯅꯨꯡꯁꯨ ꯅꯨꯡꯉꯥꯏꯕꯅꯦ
ꯍ ꯊꯦꯡꯅꯒꯠꯄꯁꯦ ꯌꯥꯗ꯭ꯔꯦ ꯃꯥꯏꯒꯁꯦ ꯄꯤꯝꯄꯜꯁꯅ ꯊꯦꯡꯅ ꯇꯨꯝꯕꯁꯨ ꯑꯗꯨ ꯑꯗꯨꯃꯥꯏꯅ ꯑꯣꯏꯌꯦ
ꯇꯧꯕꯅꯦ ꯃꯥꯏ ꯐꯠꯇꯕꯅꯤ ꯊꯦꯡꯅ ꯑꯗꯨꯂ
ꯎꯝ ꯄꯥꯏꯇ
ꯉꯟꯅ ꯍꯧꯒꯠꯄ ꯉ ꯇꯨꯝꯕ ꯆꯥꯡꯗꯀꯣ
ꯎꯝ ꯎꯝ
ꯊꯦꯡꯅꯤꯡꯕ ꯃꯇꯝꯗꯅ ꯊꯦꯡꯅꯅꯤꯡꯕ ꯃꯇꯝꯗ ꯅꯪꯉꯥꯟ ꯑꯗꯨꯗ ꯐꯠꯇꯕꯅꯦꯕ
ꯍꯉ ꯍꯧꯖꯤꯛ ꯍꯧꯖꯤꯛꯇꯤ ꯀꯔꯤ ꯇꯧꯒꯦꯔꯣ ꯍꯧꯖꯤꯛꯇꯤ ꯑ ꯎꯝ ꯍ ꯆꯁ ꯎꯝ ꯇꯃꯣꯏ ꯈꯪꯗꯣꯏꯗ ꯏꯁꯨ ꯁꯥꯈ꯭ꯔꯦ ꯁꯕꯗꯤ ꯂꯥꯏꯔꯤ ꯅꯤꯁꯥ ꯄꯨꯡꯁꯥꯗ ꯁꯥꯒꯔꯣꯏ ꯃꯗꯨꯅ ꯌꯥꯗ꯭ꯔꯦ ꯏꯔꯨꯗ꯭ꯔꯗꯤꯀꯣ ꯎ ꯁꯨꯡꯇꯤ ꯏꯔꯨꯗ꯭ꯔꯗꯤ ꯌꯥꯗ꯭ꯔꯦ ꯍꯧꯖꯤꯛꯀꯥꯟꯁꯦ
ꯏꯊꯝ ꯐꯥꯗꯅ ꯅꯨꯡꯉꯥꯏꯗꯀꯣ
ꯎꯝ ꯎꯝ ꯑꯗꯨꯅꯦ ꯃꯤꯉꯁꯨ ꯑꯗꯨꯝ ꯐꯤꯔꯣꯜ ꯊꯥꯕ ꯍꯥꯏꯕ ꯈꯪꯕꯀꯣ ꯁꯥꯕꯨꯗꯤ ꯈꯥꯡꯕ ꯉꯝꯗꯦ ꯀꯗꯥꯏꯗ ꯏꯪꯍꯟꯁꯤꯔꯦ ꯏꯁꯤꯡꯁ ꯏꯁꯤꯡꯐꯥꯎ ꯎꯝ ꯏꯁꯤꯡꯐꯥꯎꯁꯨ ꯁꯥꯕꯧ ꯃꯅ ꯇꯧꯋꯦ
ꯏꯪꯕꯅ ꯍꯦꯟꯅ ꯏꯪꯕ ꯃꯇꯝꯗꯅ ꯍꯦꯟꯅ ꯄꯥꯝꯃꯤꯗ ꯑꯩꯗꯤ
ꯑꯗꯨꯨ ꯍꯗꯤꯅ ꯑꯑꯒ ꯎꯝ
ꯏꯪꯕ ꯃꯇꯝꯗꯗꯤ ꯎ ꯏꯪꯉꯁꯨ ꯑꯃꯨꯛ ꯊꯕꯛ ꯁ ꯊꯕꯛꯀꯨꯝꯕꯒ ꯁꯨꯔꯗꯤ ꯑꯃꯨꯛ ꯏꯁꯥ ꯁꯥꯒꯂ ꯑꯗꯨꯅ
ꯍꯣꯏ ꯍꯣꯏ ꯑꯗꯨꯕꯨꯗꯤ ꯎꯝ ꯑꯗꯨꯅ ꯍꯦꯟꯅ ꯅꯨꯡꯉꯥꯏꯌꯦꯀꯣ ꯌꯌꯨꯒꯨꯝꯕꯗ ꯊꯕꯛꯀꯨꯝꯕ ꯇꯧ
ꯄꯨꯟꯕꯒ ꯑꯃꯨꯛ ꯊꯕꯛꯁꯨ ꯍꯦꯟꯅ ꯁꯥꯏ ꯏꯁꯥꯁꯨ ꯋꯥꯏꯑꯕ
ꯍꯣꯏ ꯑꯗꯨꯅꯦ ꯍꯧꯖꯤꯛ ꯃꯇꯝꯁꯦ ꯅꯨꯃꯤꯠ ꯂꯩꯕꯗ ꯊꯕꯛ ꯇꯧꯕ ꯌꯥꯗ꯭ꯔꯦ ꯅꯨꯃꯤꯠ ꯇꯥꯕꯅ ꯅꯠꯇ꯭ꯔꯗꯤ
ꯑꯌꯨꯛ ꯅꯨꯡꯊꯤꯜ ꯀꯨꯝꯕꯗ ꯇꯧꯒꯗꯕꯅꯤ
ꯃꯅꯅꯦ ꯀ꯭ꯂꯥꯁꯒꯨꯝꯕ ꯀꯔꯤ ꯀꯔꯥ ꯂꯩꯔꯁꯨ ꯑꯍꯤꯡꯗ ꯀꯥꯒꯗꯧꯕꯅꯤꯗ ꯍꯧꯁꯤꯡꯤꯡ ꯇꯝꯅꯤ ꯁꯥꯃꯟꯕꯤꯒꯦꯀꯣ
ꯎꯝ
ꯌꯥꯗꯔ ꯎꯝ
ꯑꯂꯦ ꯐꯣꯅ ꯂ ꯏꯇ꯭ꯔꯗꯤ ꯐꯅꯤꯕ